ꯎꯝ ꯇꯏꯌꯦ ꯇꯥꯏꯌꯦ
ꯂꯣꯏꯔꯕꯣ
ꯂꯣꯏꯔꯦ ꯇꯨꯝꯅꯤꯡ ꯃꯪꯗꯅ ꯎꯝ
ꯑꯥ ꯁꯩꯇꯥꯅꯤꯅꯦꯅꯦꯗꯤ ꯑꯥ ꯑꯁꯁꯁ ꯑꯦꯁ ꯅꯣꯏꯗꯤ ꯍꯨꯝ ꯑꯀꯨꯛ
ꯁꯛꯇꯦꯕ ꯏꯁꯥ ꯁꯛꯇꯕꯤꯗ ꯑꯃꯨꯛ ꯊꯣꯛꯄꯝ ꯃꯤ ꯌꯥꯝ ꯁꯤ ꯌꯥꯝꯃꯗꯤ ꯅꯪꯗꯤ ꯆꯠꯄ꯭ꯔꯥꯅꯦ
ꯍꯧꯖꯤꯛꯇ ꯉꯥꯏꯔꯤꯌꯦ ꯍꯥ ꯍꯧꯖꯤꯛ ꯈꯛꯇ ꯉꯥꯏꯔꯤꯌꯦ ꯍꯧꯒꯠꯄ
ꯎꯝ ꯅꯣꯏꯗꯤ ꯆꯠꯇꯤ ꯆꯠꯇꯅ ꯏꯁ ꯉꯔꯥꯡꯗꯣ ꯇꯨꯋꯦꯜꯚ ꯒꯨꯝꯗ ꯇꯨꯡꯃꯦ ꯑꯥ ꯑꯃꯨꯛ ꯐꯥꯏꯚꯇ ꯍꯧꯒꯠꯂꯦ
ꯑꯣ
ꯕꯣ ꯌꯦꯅꯤꯡꯉꯥꯏ
ꯑꯩꯈꯣꯏꯗꯤ ꯇꯨꯝꯗ꯭ꯔꯦ ꯑꯗꯨꯝ ꯉꯥꯏ ꯈꯔ ꯄꯨꯡ ꯅꯥꯏꯟꯗꯒꯤ ꯉꯥꯏ ꯕꯗꯨꯝ ꯐꯥꯏꯚ ꯐꯥꯎ ꯉꯥꯏꯒꯦ ꯑꯗꯨꯒꯤ ꯇꯨꯝꯗꯕꯤ ꯀꯔꯤ ꯀꯔꯤꯔꯣ ꯇꯧꯔꯒ
ꯌꯨꯝꯗ ꯂꯩꯔꯗꯤ ꯑꯗꯨꯝ ꯇꯨꯝꯗꯤ ꯇꯨꯝꯅꯤꯡꯉꯣꯏ ꯈꯪꯉꯦ ꯂꯨꯄꯥ ꯑꯣ ꯅꯠ ꯇꯦꯠ ꯆꯍꯩꯁ ꯑꯣꯏꯕꯒꯤ
ꯀꯔꯤꯅꯣ ꯒ꯭ꯌꯥꯟ ꯇꯥꯗꯦꯗ ꯍꯥ ꯌꯨꯝ ꯌꯧꯗ꯭ꯔꯤꯕ꯭ꯔꯣ ꯆꯠꯂꯤꯕ꯭ꯔꯣ
ꯂꯝꯕꯤꯗ ꯌꯥꯎꯒꯗꯧꯔꯦ
ꯀꯅꯥ ꯀꯅꯥ ꯆꯠꯄ꯭ꯔꯣ
ꯏꯃꯥꯟꯅꯕꯤ ꯑꯅꯤꯒ ꯑꯅꯤꯗꯤ ꯂꯩꯥꯍꯥꯎꯈ꯭ꯔꯦ ꯑꯩꯅ ꯍꯥꯟꯅ ꯆꯠꯈ꯭ꯔꯒꯦ ꯍꯥꯏꯔꯒ ꯆꯠꯇ꯭ꯔꯤꯌꯦ
ꯑꯩꯗꯤ ꯂꯩꯍꯧꯔꯦꯍꯦ ꯑꯈꯣꯏ ꯑꯍꯨꯝꯗꯤ ꯊꯣꯛꯈ꯭ꯔꯦ
ꯐꯩꯌꯦꯀꯣ ꯐꯩꯌꯦꯀꯣ
ꯈꯪꯗꯦ ꯇꯨꯝꯅꯤꯡꯕꯒꯤ ꯉꯝꯗꯦ ꯀꯔꯤꯕ
ꯀꯣꯟ ꯉꯔꯥꯡ ꯇꯧꯔꯛꯂꯝꯕ꯭ꯔꯥ ꯑꯩꯉꯣꯟꯗ
ꯑꯩꯔꯥ
ꯎꯝ ꯅꯨꯡꯗꯥꯡꯗ ꯅꯨꯡꯗꯥꯡꯗ ꯀꯣꯟ ꯇꯧꯔꯛꯂꯝꯃꯤꯅ ꯃꯤꯁꯀꯣꯜ ꯑꯣ ꯂꯩꯅꯥ
ꯑꯩꯒꯤ ꯃꯤꯁꯀꯣ
ꯎꯝ
ꯅꯆꯤꯟꯊꯤꯅꯨꯗ ꯀꯣꯜ ꯇꯧꯗꯦꯗ ꯑꯥꯏ
ꯀꯅꯥ ꯀꯅꯥꯔꯀꯣ ꯅꯪ ꯑꯣꯏꯔꯝꯅꯤꯗ
ꯑꯩ ꯀꯣꯜ ꯇꯧꯗꯦ ꯑꯁꯦꯡꯕꯒꯤ
ꯈꯪꯗꯦꯑꯗꯨꯗꯤ
ꯎꯝꯍꯨꯝ ꯂꯤꯔꯔꯣꯏ ꯉꯁꯤꯒꯤ ꯋꯥꯔꯤꯗꯤ ꯍꯪꯒꯅꯨ ꯀꯔꯤ ꯏꯟꯁꯥꯡ ꯆꯥꯕ꯭ꯔꯥꯅ ꯍꯪꯒꯅꯨꯀꯣ
ꯑꯁ ꯍꯦꯟꯃꯜꯂꯦꯗ ꯅꯣꯢꯗꯤ ꯆꯥꯔꯁ ꯆꯠꯂꯒ ꯃꯤ ꯌꯥꯝꯅ ꯐꯅꯤꯗ
ꯍꯨ ꯁꯤ ꯉꯁꯤꯗꯤ ꯑꯁ ꯍꯌꯦꯡꯗꯒꯤ ꯃꯔꯛ ꯃꯔꯛꯇ ꯇꯨꯝꯈ꯭ꯔꯦ ꯆꯥꯔꯆꯇ ꯉꯝꯗꯦ ꯇꯨꯝꯅꯤꯡ ꯃꯟꯗꯅ
ꯍꯪꯒꯅꯨ ꯍꯥꯏꯔꯒ ꯃꯤꯅ
ꯌꯦꯟꯁꯥꯡꯗꯤ ꯉꯥ ꯋꯥ ꯃꯈꯥ ꯇꯥꯔꯣꯏ
ꯎꯝ ꯍꯥꯡꯒꯅꯨ
ꯏꯟꯖꯥꯡ ꯍꯥꯎꯇꯕꯒꯤ ꯑꯣꯏꯔꯝꯃꯅꯤꯅꯦ ꯑꯃꯨꯛꯀ
ꯎꯝ
ꯎꯝꯎꯝ
ꯅꯠꯇꯦ ꯌꯥꯝ ꯅꯣꯛꯅꯤꯡꯕꯅꯦ ꯑꯩꯈꯣꯏꯗꯣ ꯆꯥꯛ ꯆꯥꯡꯒꯦ ꯇꯥꯎꯕ ꯃꯇꯝ ꯃꯇꯝꯗ ꯍꯤꯡꯖꯥꯡꯗꯣ ꯄꯨꯝꯈ꯭ꯔꯕ ꯋꯥꯅꯤꯗ ꯑꯩꯗꯣ ꯉꯟꯅ ꯍꯧꯒꯠꯂꯦꯕ ꯑꯗꯣ ꯕꯣꯜꯇꯣ ꯑꯅꯤꯔꯛ ꯌꯦꯡꯕꯒꯤ ꯁꯪꯉꯦꯕ ꯏꯟꯁꯥꯡ ꯊꯣꯡꯕꯗꯣ ꯏꯃꯥꯟꯅ ꯕꯤ ꯑꯃꯗꯨꯅ ꯍꯧꯒꯠꯇꯦ ꯑꯗꯨꯒꯤ ꯑꯩꯁꯨ ꯊꯣꯡꯗꯕꯤꯗ ꯆꯥꯛ ꯈꯛꯇ ꯀꯥꯞꯄ ꯏꯟꯁꯥꯡꯅ ꯊꯣꯡꯗꯕ ꯎꯝ ꯑꯗꯨꯣ ꯄꯨꯝꯈ꯭ꯔꯕ
ꯀꯔꯤ ꯏꯟꯁꯥꯡ ꯆꯥꯕ꯭ꯔꯥ ꯉ꯭ꯔꯥꯡꯗꯤ
ꯍꯥꯗꯣꯛ ꯑꯣꯏꯗ
ꯑꯁ ꯍꯩꯗꯣꯛꯔꯣꯏꯇꯥ ꯒꯤꯅꯤ ꯃꯌꯣꯡꯒꯤꯁꯦ ꯒꯔꯥꯅꯦ
ꯎꯝ
ꯇꯧꯅꯨꯗ ꯇꯧꯅꯨꯗ
ꯂꯣꯏꯕ ꯃꯥꯜꯂꯦ ꯒꯥꯔꯤ ꯂꯩꯕꯁꯤꯡꯗꯤ ꯎꯈ꯭ꯔꯦ ꯂꯥꯛꯄ
ꯑꯣ ꯌꯥꯝ ꯅꯛꯏꯗ ꯅꯣꯏꯒꯤ ꯆꯥꯔꯖꯇꯨꯗꯤ ꯌꯥꯝ ꯂꯥꯞꯄ ꯑꯣꯏꯗꯦꯗ
ꯅꯥꯛꯇꯤ ꯅꯛꯑꯦ ꯍꯣꯏ ꯏꯁ ꯃꯦꯡꯒꯣꯁꯦ ꯌꯥꯝ ꯃꯨꯟꯒ ꯂꯩꯌꯦꯅ ꯃꯦꯡꯒꯣ ꯂꯣꯏ ꯃꯨꯟꯈ꯭ꯔꯦ ꯍꯣꯏ
ꯃꯦꯡꯒꯣ ꯆꯥꯃꯟꯒ꯭ꯔꯦ
ꯆꯥꯛ ꯆꯥꯛꯁꯨ ꯅꯨꯡꯇꯤꯒꯤ ꯆꯥꯏꯌꯦꯅ
ꯎꯝ ꯆꯥꯕꯤꯌꯨ ꯆꯥꯕꯤꯎ ꯑꯍꯥꯎꯕꯅꯤ ꯍꯥꯎꯕꯅꯤ
ꯎꯝ
ꯅꯠꯇ꯭ꯔꯣ ꯑꯣꯏ ꯑꯩꯁ ꯉꯁꯤꯁꯦ
ꯃꯦꯡꯒꯣ ꯃꯥꯗꯤ ꯇꯥꯈ꯭ꯔꯦ ꯑꯩꯈꯣꯏꯅ ꯃꯦꯡꯒꯣ ꯑꯃꯗꯤ ꯇꯥꯈ꯭ꯔꯦꯕ ꯋꯥꯟ ꯁꯨꯠꯇ ꯇꯥꯍꯟꯕ ꯑꯩꯅ
ꯃꯨꯟꯗꯕ ꯑꯣꯏꯔꯝꯅꯤ ꯑꯁ ꯂꯝꯕꯤꯗ ꯂꯥꯏꯕꯒꯤꯅꯤꯗ ꯃꯣꯏ ꯆꯥꯅꯤꯡꯗꯕꯩ ꯑꯣꯏꯔꯝꯅꯤ ꯃꯨꯟꯅꯕ ꯆꯥ
ꯃꯨꯜꯂꯒ ꯆꯥꯗꯨ꯭ꯔꯗꯤ ꯍꯣꯏ ꯎꯔꯗꯤ ꯆꯥꯕ ꯇꯥꯏꯌꯦꯅ
ꯑꯣ
ꯀꯩꯕ
ꯆꯥꯕꯤꯌꯣ ꯆꯥꯕꯤꯌꯣ
ꯎꯝ
ꯍꯩꯅꯧꯒꯖꯦ ꯏꯟꯇ꯭ꯔꯦꯁ ꯌꯥꯎꯗ꯭ꯔꯒꯗꯤ ꯀꯦꯝ ꯆꯅꯤꯡꯕ ꯐꯥꯗ꯭ꯔꯦ
ꯃꯨꯟꯕꯗꯤ ꯌꯥꯝ ꯆꯅꯤꯡꯉꯦꯗ
ꯑ
ꯃꯨꯟꯕꯗꯤ ꯆꯥꯕ ꯌꯥꯃ ꯍꯥꯎꯋꯦ
ꯀꯔꯤ ꯇꯧꯔ ꯂꯩꯕ꯭ꯔꯣ
ꯇꯨꯝꯃꯒ ꯂꯩꯌꯦ ꯆꯥꯛ ꯆꯥ ꯇꯣꯛꯂꯒ
ꯎꯝ
ꯂ
ꯀꯥ
ꯥꯀꯗꯥꯏ ꯅꯨꯡꯉꯥꯏꯕꯅꯣ ꯋꯥꯕꯅ ꯁꯤꯗꯣꯔꯦ ꯈꯔꯥꯡ ꯑꯁ ꯅꯨꯡꯗꯥꯡ ꯇꯨꯝꯗꯕꯁꯦ ꯌꯥꯝ ꯋꯥꯏꯌꯦ
ꯇꯨꯝꯗꯕꯁꯦ ꯋꯥꯗꯤ ꯋꯥꯏꯑꯦꯀꯣ ꯁꯦꯡꯕꯒꯤ
ꯍꯛꯆꯥꯡ ꯌꯥꯝ ꯆꯣꯛꯊꯩꯕ
ꯑꯩꯗꯤ ꯇꯨꯝꯃꯦ ꯑꯗꯨ ꯑꯣꯏꯔꯁꯨ ꯑꯁ ꯌꯥꯗ꯭ꯔꯦ ꯃꯑꯣꯡ ꯌꯦꯡꯕꯁꯦ ꯀꯪꯁꯨꯦ ꯀꯪꯈ꯭ꯔꯦ ꯍꯦꯟꯅ ꯐꯖꯅ ꯇꯨꯝꯗꯕꯅꯤꯅ
ꯐꯥꯕꯅꯤ ꯑꯗꯨꯗꯣ
ꯏꯁ ꯑꯩꯈꯣꯏꯗꯤ ꯍꯦꯟꯃꯜꯂꯦ ꯌꯥꯝ ꯀꯤꯈ꯭ꯔꯦ ꯍꯣꯏꯗꯤ
ꯅꯣꯏꯗꯤ ꯏꯁꯀꯤꯅꯤꯅꯤ ꯅꯣꯏꯗꯤ
ꯊꯤꯡꯁꯥꯏ ꯇꯥꯡꯗꯣ ꯑꯣꯟꯈ꯭ꯔꯦ
ꯆꯩꯇꯦꯛ ꯃꯥꯂꯦ
ꯎꯝ ꯑꯗꯨꯅꯦ ꯇꯟꯕꯅꯦ ꯑꯈꯣꯏꯁꯓꯨ
ꯈꯪꯗꯦꯗ
ꯎꯄꯥꯏ ꯂꯩꯇꯕꯒꯤꯅꯦ ꯆꯥꯁꯨ ꯆꯥꯏꯌꯦ
ꯎꯝ ꯑꯩꯒꯤ ꯕꯦꯒ꯭ꯔꯥꯎꯟ ꯃꯈꯣꯟꯗꯣ ꯇꯥꯕ꯭ꯔꯣ
ꯎꯝ ꯃꯔꯛ ꯃꯔꯛꯇ ꯌꯥꯝ ꯀꯟꯕꯗꯤ ꯅꯠꯇꯦ ꯑꯩꯒꯤꯗꯤ
ꯇꯥꯗꯦ ꯅꯪꯗꯤ ꯌꯥꯝ ꯇꯥꯗꯗꯤ ꯌꯥꯏꯗꯀꯣ
ꯎꯝ ꯍꯣꯏ ꯌꯥꯔꯝꯅꯤꯗ
ꯎꯝ
ꯍꯣꯏꯗꯤ ꯈꯔ ꯂꯝꯕꯤ ꯆꯠꯄꯅꯤꯅ ꯃꯤ ꯂꯣꯏ ꯒꯥꯔꯤ ꯂꯥꯏꯕꯁꯤꯡꯗꯤ ꯌꯥꯎꯔꯛꯈ꯭ꯔꯦ ꯈꯣꯏꯗꯁꯨ
ꯑꯣ
ꯌꯥꯝ ꯐꯩꯅꯦ
ꯁꯥꯁꯨ ꯁꯥꯌꯦ
ꯑꯦꯁ ꯀꯩ ꯁꯥꯕꯅꯦ
ꯅꯨꯡꯁꯥ ꯁꯥꯌꯦ ꯍꯥꯏꯕꯅꯦ
ꯈꯣꯏꯗꯤ ꯅꯨꯡꯁꯥ ꯊꯣꯛꯇꯦ ꯑꯣ ꯅꯣꯡ ꯑꯗꯨꯝ ꯃꯡꯕ꯭ꯔꯣ
ꯅꯨꯡꯁꯥꯁꯨ ꯃꯔꯥꯡ ꯃꯔꯥꯡ ꯊꯣꯛꯑꯦꯗ ꯑꯗꯨꯝ
ꯎꯝ ꯃꯅꯩ ꯗꯨꯗꯤ ꯑꯌꯨꯛꯇꯗꯤ ꯅꯣꯡ ꯇꯥꯕ꯭ꯔꯣ
ꯍꯥ ꯍꯣꯏ ꯅꯣꯡ ꯇꯥꯏꯌꯦ ꯈꯔ ꯈꯔ
ꯌꯣ ꯌꯥꯝ ꯀꯟꯅ ꯇꯥꯗꯦ ꯎꯝ ꯑꯩꯈꯣꯏꯗꯤ ꯌꯥꯝ ꯀꯟꯅ ꯇꯥꯏꯅꯦ
ꯀꯟꯅꯗꯤ ꯇꯥꯔꯦ ꯍꯣꯏ ꯕꯣꯜ ꯌꯦꯡꯕ ꯃꯇꯝꯗꯀꯣ
ꯎꯝ
ꯑꯩꯈꯣꯏ ꯕꯣꯜ ꯌꯦꯡꯕ ꯃꯇꯝꯗꯅꯦ
ꯍꯧꯖꯤꯛ ꯍꯧꯖꯤꯛꯇꯤ ꯀ꯭ꯔꯤ ꯇꯧꯔꯨꯅꯤ
ꯈꯪꯗꯦ ꯇꯨꯝꯈ꯭ꯔꯁꯤꯔ ꯈꯪꯗꯦ ꯌꯨꯝ ꯌꯥꯎꯔꯗꯤ ꯇꯨꯝꯗꯤ ꯇꯨꯝꯅꯤꯡꯉꯔꯣꯏ ꯈꯪꯉꯦ
ꯍꯨ
ꯌꯨꯝ ꯌꯧꯔꯗꯤ ꯇꯨꯝꯗꯤ ꯇꯨꯝꯅꯤꯡꯉꯣꯏꯕ
ꯆꯔꯆꯇ ꯂꯩꯕꯒꯤꯅꯦ ꯇꯨꯝꯅꯤꯡꯕꯗꯣ
ꯊꯦꯝꯕ ꯇꯟꯕꯒꯤꯅꯤꯀꯣ ꯁꯩꯇꯥꯟꯅꯀꯣ ꯈꯔ ꯉꯝꯃꯦꯕ ꯌꯥꯗꯦꯕ
ꯇꯨꯝꯅꯤꯡꯕꯒꯤꯅꯤꯗ ꯅꯍꯥꯟꯗꯤ ꯗꯨꯃꯥꯏ ꯇꯧꯗꯦꯗ
ꯑꯣꯏ
ꯕꯣꯜ ꯂꯥꯛꯄꯁꯦ ꯋꯥꯔꯜ ꯀꯞ ꯂꯥꯛꯄꯁꯦ ꯌꯥꯗ꯭ꯔꯦ ꯍꯛꯆꯥꯡꯖꯤꯗꯤ
ꯌꯦꯡꯂꯨꯅꯣ ꯌꯡꯂꯨꯅꯣ ꯍꯛꯆꯥꯡ ꯌꯥꯗ꯭ꯔꯗꯤ ꯍꯌꯦꯡꯗꯤ
ꯑꯗꯨꯃꯥꯏꯅ ꯍꯥꯏꯅꯨꯍꯦ ꯅꯪꯁꯨ ꯀꯔꯤꯔꯣ
ꯅꯪꯕꯨ ꯅꯠꯇꯦꯗ ꯑꯌꯣ ꯉꯍꯥꯛ ꯈꯛꯇꯅꯦ
ꯏꯉꯥꯏ ꯂꯣꯏꯔꯦ ꯏꯉꯥꯏ ꯂꯣꯏꯔꯦ
ꯇꯦ
ꯑꯣ ꯑꯣ ꯏꯕꯨꯅ ꯇꯁꯨ ꯑꯩꯗꯤ ꯑꯗꯨꯝ ꯍꯥꯏꯅꯤꯡꯉꯣꯀꯣ ꯑꯩꯕꯨ ꯅꯠꯇꯔ꯭ꯁꯨ ꯑꯗꯨꯝ ꯍꯥꯏꯅꯤꯡꯉꯨꯀꯣ
ꯅꯪꯁꯨ ꯅꯪꯁꯨ ꯇꯨꯝꯔꯒ ꯂꯩꯕꯣ
ꯍꯥꯥ
ꯇꯨꯝꯔꯥ ꯅꯪꯁꯨ
ꯎꯝ ꯇꯨꯝꯔ ꯂꯩꯕꯅꯤ ꯑꯗꯨꯒꯤꯅꯦ
ꯎꯝ ꯕꯤ ꯀꯗꯥꯏꯗ ꯆꯠꯅꯤꯡꯉꯥꯏ ꯂꯩꯕ꯭ꯔꯣ ꯂꯩꯇꯦ
ꯆꯠꯅꯤꯡꯉꯥꯏ ꯂꯩꯇ꯭ꯔꯦ
ꯀꯔꯤꯕ
ꯆꯠꯅꯤꯡꯉꯥꯏ ꯂꯩꯕ꯭ꯔꯣ
ꯆꯠꯅꯤꯡꯉꯥꯏ ꯂꯩꯇꯦꯗ ꯆꯠꯅꯤꯡꯉꯦ
ꯑꯣ
ꯑꯣꯏꯕꯗꯤ ꯑꯗꯨꯝ ꯆꯠꯄ ꯌꯥꯏ ꯑꯩꯕꯨꯗꯤ
ꯎꯝ ꯆꯠꯄꯤꯌꯨ ꯆꯠꯄꯤꯌꯨ
ꯀꯣꯏꯕꯗꯤ ꯑꯗꯨꯝ ꯅꯨꯡꯇꯤꯒꯤꯒꯤ ꯆꯠꯄ ꯌꯥꯏ
ꯎꯝ ꯎꯝ
ꯑꯩꯈꯣꯏꯁꯦ ꯅꯨꯄꯥ ꯑꯣꯏꯔꯝꯗꯤ ꯌꯨꯝꯗ ꯂꯩꯔꯝꯃꯣꯏ ꯑꯩ
ꯁꯦꯁꯪ ꯁꯦꯁ ꯑꯗꯨꯗꯤ ꯋ ꯈꯇꯅꯤꯀꯣ ꯃꯣꯏꯗꯅꯤꯕꯨ
ꯀꯣꯏꯕ ꯑꯗꯨꯝ ꯆꯠꯈ꯭ꯔꯅꯤ ꯈꯪꯉꯦ